ꯑ
ꯇꯥꯕꯔꯣ
ꯑ ꯎꯝ ꯎꯝ ꯆꯪ ꯆ ꯈꯕ꯭ꯔꯥ
ꯆꯥꯔꯦ ꯅꯪꯗꯤ
ꯍꯗꯦꯝ
ꯎꯝ ꯑꯩꯈꯣꯏꯁꯨ ꯌꯦꯡꯦꯝ ꯑꯗꯨꯒ ꯑꯣꯡꯕꯒ
ꯇ ꯑ ꯍꯥꯎ ꯑꯣꯏꯅꯦ ꯀꯥꯟ ꯂꯩꯕ꯭ꯔꯣ
ꯎꯝ
ꯆꯥꯔ
ꯎꯨꯝ
ꯀꯔꯤ ꯇꯥꯑꯣꯔꯒ ꯂꯩꯕꯔꯣ꯫
ꯑꯗꯨꯗꯤ ꯐꯝꯃ ꯂꯩ ꯉꯁꯥꯏꯗ ꯐꯤ ꯇꯨꯔꯝꯕ ꯑꯣ ꯂꯣꯏꯗ꯭ꯔꯤꯕ
ꯂꯧꯕꯨꯗꯤ ꯆꯠꯇꯦ ꯑꯗꯣ ꯏꯪꯈꯣꯜꯗꯤ ꯍꯧꯔꯟ ꯆꯠꯀꯅꯤ꯫
ꯍꯤꯡꯈꯣꯜ ꯀꯔꯤ ꯍꯤꯡꯒꯣꯅꯣ?
ꯄꯥꯏꯕ ꯍꯤꯟꯖꯥꯡ ꯄꯤ ꯊꯥꯕ ꯑꯗꯨ ꯎꯝ ꯍꯨꯏꯌꯨꯝ ꯃꯅꯥꯛꯇꯅꯤꯗ ꯅꯕꯤ ꯎꯝ ꯁꯦꯡꯕ ꯆꯠꯇꯣꯏꯕ
ꯑꯁ ꯑꯗꯨ ꯆꯠꯅꯤꯡ ꯆꯠꯂꯣꯏ ꯍꯥꯏꯔꯗꯤ ꯌꯥꯗꯕ꯭ꯔꯣ?
ꯎꯄꯥꯏ ꯂꯩꯇꯕ ꯏꯅꯤꯪꯈꯣꯟꯗꯣ ꯆꯠꯇ꯭ꯔꯗꯤ ꯌꯦꯡꯕꯤꯗ꯭ꯔꯗꯤ ꯍꯟꯖꯥꯡ ꯅꯨꯄꯤꯗꯣ ꯅ ꯁꯤꯗ ꯌꯥꯔꯔꯣ ꯕ
ꯅ ꯃꯥꯕꯂ ꯍꯔꯤꯗꯗꯤ
ꯎꯝ ꯑꯃꯈꯣꯏꯒꯁꯨ ꯑꯗꯨꯝ ꯆꯠꯂꯦ ꯑꯗꯣ ꯍꯧꯖꯤꯛꯁꯤꯅ ꯏꯕꯣꯛꯀꯤ ꯏꯕꯣꯛꯀꯤꯗꯣ ꯁꯦꯡꯕꯤꯗꯣꯏꯕ ꯑꯩꯅ
ꯎ ꯃꯥ ꯃꯥ ꯁꯦꯡꯕ ꯉꯝꯗ꯭ꯔꯕ
ꯎꯝ ꯉꯗ꯭ꯔꯦ ꯃꯥꯗꯤ ꯌꯥꯝꯁꯨ ꯁꯣꯟꯈ꯭ꯔꯦ ꯑꯗꯣ ꯈ꯭ꯋꯥꯡꯒꯨꯝꯕ ꯎꯝ ꯑꯩꯗꯤ ꯏꯕꯣꯛꯈꯣꯏꯗ ꯂꯩꯌꯦꯕ
ꯑꯣ ꯃꯊꯟ ꯅꯕꯣꯛꯇꯨ ꯀꯅꯥ ꯀꯅꯥ ꯂꯩꯕ
ꯏꯕꯣꯛꯅꯦ ꯑꯩꯅꯦ ꯑꯗꯨꯒ ꯑꯩꯈꯣꯏ ꯑꯪꯀꯜ ꯍꯣꯏ ꯑꯍꯨꯝ ꯂꯩꯕ ꯑꯗꯨꯣ ꯏꯕꯣꯛꯇꯨ ꯁꯣꯟꯈ꯭ꯔꯕꯅꯤꯅ ꯑꯩꯅ ꯆꯥꯛ ꯌꯦꯟꯁꯥꯡꯒꯨꯝꯕ ꯊꯣꯡꯕꯤꯕ ꯌꯨꯝꯒꯤ ꯊꯕꯛ ꯇꯧꯕꯤꯕ ꯑꯗꯨꯝ ꯃꯇꯦꯡ ꯄꯥꯡꯒ ꯂꯩꯕ꯫
ꯑꯣ ꯅꯣꯏ ꯑꯪꯀꯜ ꯅꯨꯄꯤ ꯊꯤꯔꯛꯇꯕ ꯑꯣꯏꯔꯝꯅꯤ꯫
ꯊꯤꯔꯦ ꯃꯥꯒꯤ ꯃꯆꯥꯁꯤꯡꯗ ꯃꯆꯥꯁꯤꯡꯗ ꯂꯥꯏꯔꯤꯛ ꯇꯝꯕꯩꯒꯤꯀꯣ ꯃꯥꯒꯤ ꯅꯨꯄꯤꯒ ꯑꯉꯥꯡꯁꯤꯡꯗꯣ ꯏꯝꯐꯥꯜꯗ ꯂꯩꯕ
ꯅꯪꯒꯤ ꯑꯪꯀꯜ ꯀꯀꯥꯁꯤꯅ ꯑꯗꯨꯗ ꯈꯨꯟꯗ ꯂꯩꯕ
ꯎꯝ ꯂꯩ꯫ ꯃꯥꯗꯤ ꯊꯕꯛ ꯑꯗꯨꯝ ꯆꯤꯡꯅꯤꯗꯤ ꯈꯨꯟꯒꯤ ꯅꯤꯡꯊꯧꯁꯨ ꯑꯣꯏꯕꯅꯤ ꯎꯝ ꯀꯔꯤ ꯀꯔꯤꯅꯣ ꯑꯃꯥꯏꯔꯦ ꯑꯃꯥꯏꯔꯦ ꯑꯗꯨꯝ ꯆꯠꯊꯣꯛ ꯆꯠꯁꯤꯟ ꯇꯧꯕꯧꯕꯗ ꯑꯌꯥꯝꯕꯅ ꯑꯩꯁꯦ ꯏꯕꯣꯛꯀ ꯑꯗꯨꯝ ꯂꯩꯌꯦ꯫
ꯅꯪꯒꯤ ꯑꯪꯀꯜ ꯅꯨꯄꯤꯗꯤ ꯅꯨꯡꯉꯥꯏꯔꯤꯅꯤ ꯅꯠꯇ꯭ꯔꯥ
ꯑꯩꯈꯣꯏꯁꯨ ꯁꯨꯃꯥꯏꯅ ꯇꯧꯅꯤꯡꯉꯦꯍꯦ
ꯎꯝ ꯅꯪ ꯏꯪꯈꯣꯜꯒꯨꯝꯕ ꯆꯠꯄ꯭ꯔꯣ?
ꯑꯩꯀꯣ ꯎꯝ ꯑꯩ ꯄꯨꯟꯁꯤꯒꯤ ꯍꯤꯡꯒꯣꯜ ꯁꯨꯝ ꯆꯤꯡꯒꯤ ꯂꯧꯕ ꯍꯦꯟꯖꯥꯡ ꯅꯨꯄꯤ ꯊꯥ ꯑꯗꯣ ꯑꯩꯅ ꯐꯥꯔꯁ ꯆꯠꯄꯁꯦ ꯑꯉꯥꯡ ꯑꯣꯏꯔꯤꯉꯩꯗ ꯅ ꯑꯦ ꯀꯩꯅꯣꯣꯔꯣꯝꯗ ꯑꯥ ꯃꯊꯪꯔꯣꯝꯗ ꯆꯠꯄꯗꯣ ꯑꯗꯨꯗ ꯆꯠꯄ ꯈꯪꯍꯧꯋꯦ ꯑꯩꯈꯣꯏ ꯈꯨꯟꯗꯗꯤ ꯑꯁꯤꯒꯨꯝꯕ ꯂꯧꯁꯦ ꯑꯩ ꯆꯠꯄ ꯑꯃꯐꯥꯎ ꯈꯪꯗꯦ ꯑꯗꯨꯕꯨ ꯅꯍꯥꯟ ꯀꯨꯝꯁꯤꯒꯤ ꯑꯃꯔꯛꯀꯣ ꯊꯥꯕꯗꯤ ꯆꯠꯄ ꯅꯠꯇꯕ ꯏꯃꯥꯟꯅꯕꯤ ꯑꯩꯈꯣꯏ ꯃꯃꯥꯒꯤ ꯀꯔꯤ ꯁꯤꯡ ꯊꯥꯕꯗꯣ ꯑꯗꯨ ꯆꯥꯛ ꯈꯔ ꯄꯨꯔꯛꯑꯣ ꯆꯥꯛ ꯂꯥꯝꯃꯦ ꯍꯥꯏꯅ ꯑꯗꯨ ꯄꯨꯕꯗꯣ ꯑꯗꯨꯈꯛ ꯑꯣꯏꯗꯤꯩ ꯍꯤꯡꯒꯣꯜ ꯆꯠꯄ ꯍꯥꯏꯕꯁꯦ ꯇꯝꯄꯥꯛꯂꯥꯎꯗꯤ ꯑꯗꯨꯝ ꯆꯜꯂꯦꯀꯣ ꯇꯝꯄꯥꯛꯂꯥꯎꯗꯤ ꯑ ꯑꯗꯨꯝ ꯆꯜꯂꯦ ꯍꯥꯏꯗꯤ ꯑꯁꯤꯗ ꯁꯨ ꯅꯥꯗꯕꯩꯀꯣ
ꯎꯝ
ꯑꯁꯤꯗꯗꯤ ꯁꯨꯅꯗꯕ ꯆꯤꯡꯒꯤ ꯂꯥꯎꯗꯣ
ꯆꯠ ꯑꯗꯨꯗꯤ ꯍꯥꯏꯔꯑꯝꯅꯤꯀꯣ ꯑꯗꯨꯗꯤ
ꯑꯍꯣꯏ ꯆꯤꯡꯒꯤ ꯂꯧꯗꯤ ꯆꯠꯇ꯭ꯔꯦ ꯍꯥꯏꯕꯗꯤ ꯑꯁꯤꯗꯤ ꯁꯨꯅꯗꯦꯕꯁ ꯆꯤꯡꯒꯤ ꯂꯧꯗꯦ ꯑꯗꯨꯕꯨ ꯆꯝꯄꯥꯛ ꯂꯧꯗꯤ ꯑꯗꯨꯝ ꯆꯠꯂꯦ ꯆꯍꯤ ꯈꯨꯗꯤꯡꯒꯤ ꯆꯠꯇꯕ ꯌꯥꯗꯕꯒꯨꯝ ꯇꯧꯋꯦ ꯍꯥꯏꯕꯗꯤ ꯑꯩꯈꯣꯏ ꯅꯨꯄꯥ ꯌꯥꯎ
ꯎꯝ ꯏ ꯅ ꯁꯟ ꯄꯥꯏ
ꯍꯣꯏ
ꯍꯈꯣꯏ
ꯑꯗꯨꯋꯠ ꯑꯩꯈꯣꯏꯁꯦ ꯌꯥꯎꯗꯕ ꯑꯗꯨꯒꯤ ꯂꯧꯔꯤꯒꯨꯝꯕ ꯆꯠꯀꯅꯤ ꯀꯔꯤ ꯀꯔꯤ ꯑꯗꯨꯝ ꯂꯧꯈꯤ ꯊꯕꯛꯇꯤ ꯑꯌꯥꯝꯕ ꯆꯠꯂꯦꯗ
ꯑꯩꯈꯣꯏ ꯇꯔꯨꯛ ꯅꯨꯄꯤ ꯉꯥꯛꯇ
ꯃꯔꯤ
ꯎꯝ
ꯑꯣ ꯑꯈꯣꯏ ꯁꯨ ꯃꯥꯔꯤ ꯈꯥꯛ ꯑꯣꯏꯔꯝ ꯃꯥꯔꯤ ꯈꯥꯛ ꯑꯣꯏꯔꯃꯕꯅꯦ ꯕꯥ ꯀꯣ ꯑꯃꯨꯛꯀ ꯅꯨꯄꯥ ꯇ꯭ꯔꯥꯏ ꯇꯧꯕ ꯀꯥꯟꯗ ꯑꯃꯨꯛꯀ ꯇ꯭ꯋꯤꯟꯁ ꯑꯣꯏꯅ ꯄꯣꯛꯂꯛꯄ
ꯑꯃꯨꯛ ꯌꯦ ꯌꯦꯕ ꯀꯥꯟꯗ ꯑꯃꯨꯛ ꯇ꯭ꯋꯤꯟꯁ ꯑꯣꯏꯅ ꯊꯣꯛꯂꯛꯑꯕ
ꯑꯍꯣꯏ ꯑꯃ ꯐꯥꯎ ꯄꯥꯝꯗ꯭ꯔꯦ ꯍꯥꯏꯅ ꯂꯩꯕ ꯀꯥꯟꯗ ꯑꯅꯤ ꯑꯅꯤꯒ ꯄꯤꯁꯜꯂꯦꯅꯦ ꯏꯁꯣꯔ ꯁ
ꯀꯦꯔꯤꯌꯔꯗ ꯅꯨꯄꯤꯁꯤꯦ ꯌꯥꯝ ꯐꯥꯕꯅꯤꯗ ꯏꯃꯨꯡꯒꯤꯁꯨ ꯃꯇꯦꯡ ꯌꯥꯝꯝ ꯄꯥꯉ꯭ꯒꯦ ꯑꯗꯨꯒꯥ ꯅꯨꯄꯤ ꯅꯥ ꯁꯨ ꯀꯣ ꯃꯥꯃꯥ ꯃꯄꯥ ꯅꯁꯨ ꯅꯨꯡꯀꯕꯥ ꯍꯦꯅꯕꯅꯦ ꯕꯥ
ꯍꯣꯏ ꯑꯩ ꯑꯗꯨꯒꯤ ꯏꯃꯥ ꯏꯄꯥ ꯆꯥꯎꯖꯦ ꯏꯅꯥꯎꯅꯨꯄꯤ ꯁ ꯇꯨꯋꯦꯟ ꯆꯅꯤꯗꯣ ꯃꯕꯥꯅꯤ ꯕꯨ ꯅꯨꯡꯁꯤꯕꯥ ꯃꯕꯥꯅꯤ ꯅ ꯅꯤꯕ꯭ꯕꯥ ꯈꯨꯗꯤꯡ ꯍꯥꯌꯕꯥ ꯈꯨꯗꯤꯡ ꯌꯥꯏꯌꯦ ꯈꯤꯇꯪ ꯑꯩꯈꯣꯏꯅ ꯀꯟꯅ ꯋꯥ ꯉꯥꯡꯕ ꯐꯥꯎ ꯑꯩꯈꯣꯏꯕꯨ ꯃꯤꯠ ꯐꯩꯅꯌꯦꯅ ꯀꯔꯤꯁꯨ ꯉꯥꯡꯕꯤꯕ ꯌꯥꯗ꯭ꯔꯦ ꯅꯨꯡꯁꯤꯕꯁꯨ ꯍꯦꯟꯈ꯭ꯔꯦꯕ ꯑꯅꯤꯗꯨꯅꯀꯣ ꯍꯥꯏꯕꯗꯤ ꯑꯉꯥꯡ ꯑꯣꯏꯔꯤꯉꯩꯗ ꯅꯨꯄꯥ ꯌꯥꯎ ꯅꯨꯄꯥ ꯅꯠꯇꯦ ꯍꯥꯟꯅ ꯈꯔ ꯅꯨꯡꯉꯥꯏꯖꯕꯗꯤ ꯐꯥꯎꯈꯤꯕꯅꯦꯕ ꯑꯗꯨꯒ ꯆꯥꯎꯔꯒ ꯑꯃꯨꯛ ꯍ ꯍꯦꯟꯅ ꯑꯃꯨꯛ ꯅꯨꯡꯁꯤꯈ꯭ꯔ ꯍꯥꯏꯕꯗꯤ ꯑꯩꯈꯣꯏꯗ ꯒꯦꯐ
ꯎꯝ ꯎꯝ ꯑ ꯀꯤꯌꯥꯁꯕꯣꯅ
ꯑꯩꯅ ꯑꯅꯤ
ꯑꯣ ꯑꯗꯨꯗꯤ ꯅꯍꯪ ꯆꯍꯤ ꯀꯌꯥ ꯁꯨꯔꯒꯦ
ꯑꯩ ꯇ꯭ꯋꯦꯟꯇꯤ ꯑꯩꯠ ꯁꯨꯒꯗꯧꯔꯥ ꯅꯪꯗꯤ
ꯅꯧ
ꯍꯜꯂꯣ ꯇ꯭ꯋꯦꯟꯇꯤ ꯑꯩꯠ ꯁꯨꯒꯗꯧꯔꯦ ꯑꯩꯗꯤ
ꯑꯦꯟ. ꯖꯤ. ꯖꯤ. ꯗꯤ
ꯁꯨꯒ ꯇꯧꯔꯦ
ꯀꯨꯅꯃꯥꯔꯤ꯫
ꯑ ꯀꯨꯟ ꯀꯨꯟ
ꯑꯦ ꯀꯨꯟꯗꯤꯦ ꯉꯥꯡꯅꯤꯀꯣ
ꯀꯨꯟꯃꯥꯊꯣꯏ ꯁꯨꯒꯗꯧꯔꯦ ꯑꯩ ꯄꯣꯛ ꯅꯨꯃꯤꯠ ꯂꯥꯛꯑꯗꯤ ꯑꯗꯨꯝ ꯁꯨꯔꯅꯤ
ꯍꯣꯏ ꯑꯦꯅꯥꯑꯣꯅꯨꯄꯤ ꯇ꯭ꯔꯤꯅꯤꯁ ꯗꯣ ꯑꯗꯨ ꯐꯣꯔꯇꯤꯟ꯫ ꯇꯤꯟ ꯁꯨꯔꯦ ꯀꯨꯃꯁꯤ ꯅꯥ ꯀꯣ꯫
ꯑꯣ ꯎꯝ
ꯂꯤꯁꯤꯡ ꯑꯅꯤ ꯇꯔꯥ ꯗꯥ ꯄꯣꯀꯄꯅꯦ ꯕꯥ ꯃꯥꯔꯆ ꯗꯥ꯫
ꯎꯝ ꯑꯗꯨꯗꯤ ꯅꯪꯁꯨ ꯉꯥꯏꯍꯥꯛ ꯂꯩꯔꯗꯤ ꯌꯨꯝ ꯄꯥꯟꯕ ꯌꯥꯔꯅꯤ
ꯍꯣꯏ ꯑꯗꯨꯒꯤ ꯅꯨꯄꯥ ꯀꯣꯏꯔꯣ ꯉꯥꯛꯇ ꯍꯥꯏꯔ ꯂꯩꯈ꯭ꯔꯕꯅꯦ ꯑꯩꯈꯣꯏ ꯏꯃꯥꯈꯣꯏꯅ
ꯅꯨꯄꯥ ꯀꯣꯏꯗ꯭ꯔꯤ ꯕꯣ ꯍꯥꯑꯣꯖꯤꯛ ꯐꯑꯣ꯫
ꯍꯣꯏꯗ꯭ꯔꯤ ꯍꯣꯏꯅꯤꯝꯗꯦꯗ
ꯑꯁ ꯉꯔꯥꯡ ꯅꯨꯨꯄꯥ ꯑꯃ ꯍ ꯇꯔꯥ ꯅꯨꯄꯤ ꯑꯃ ꯁꯦꯝꯕꯤꯌꯨ ꯁꯦꯝꯕꯤꯌꯨ ꯌꯥꯒꯗꯣꯏꯕ
ꯑꯣꯍ ꯁꯤꯗꯥ ꯒꯤꯔꯣ꯫
ꯍꯣꯏ꯫
ꯀꯔꯟ ꯇꯨꯔꯥꯟ ꯌꯥꯎꯕꯁꯨ ꯂꯩꯗꯤ ꯂꯩꯕꯅꯦꯀꯣ
ꯑꯗꯨꯅꯦ ꯂꯩꯕꯅꯦ ꯀꯔꯤꯔꯝꯃꯅꯣ
ꯃꯤ ꯈꯔꯗꯤ ꯑꯁꯤꯒꯤ ꯇꯥꯔꯒꯦꯠ ꯂꯥꯛꯄ ꯅꯠꯇꯦ ꯑꯇꯣꯞꯄꯅꯦ ꯀꯥꯏꯅ ꯇꯧꯁꯟꯅꯕꯅꯦꯕ
ꯎꯝ ꯑꯗꯨꯅꯦ꯫ ꯅꯨꯄꯤ ꯁꯦꯝꯕꯤꯌꯣ꯫
ꯃꯦꯁꯤꯟ ꯊꯤꯕꯅꯦ꯫ ꯉ꯭ꯒꯥꯁꯥꯏ ꯇꯧꯕꯥ꯫ ꯃꯩ ꯂꯥꯛꯇꯕꯒꯤ ꯋꯥꯏꯐꯥꯏ ꯐꯪꯘ ꯅꯦꯠꯋꯥꯛ ꯅꯨꯡꯉꯥꯏꯇꯕꯗꯣ ꯇꯥꯕ꯭ꯔꯥ ꯇꯥꯕ꯭ꯔꯣ ꯍꯜꯂꯣ